ꯑꯣ ꯆꯥꯛ ꯆꯥꯔꯕꯣ
ꯅꯪꯗꯤ
ꯑꯩꯁꯨ ꯆꯥꯔꯦ
ꯀꯔꯤ ꯃꯊꯦꯜ ꯆꯥꯔꯒꯦ
ꯉꯁꯤꯗꯤ
ꯑꯂꯨꯒ ꯚꯂꯦꯟꯗ꯭ꯔꯤꯒ ꯉꯥ ꯑꯌꯥꯏꯕ
ꯑꯁ ꯉꯥ ꯑꯌꯥꯏꯕꯀ ꯍꯥꯞꯄꯦꯅꯦ ꯑꯁ ꯌꯥꯝ ꯍꯥꯎꯔꯝꯒꯗꯕ ꯃꯥꯜꯂꯦ
ꯍꯥꯎꯇꯦꯗ ꯅꯪꯗꯤ
ꯎꯝ ꯑꯩꯗꯤ ꯉꯁꯤ ꯌꯦꯟ ꯊꯣꯡꯕ ꯆꯥꯏꯌꯦ
ꯑꯁ ꯍꯥꯎꯋꯦꯅꯦ ꯀꯅꯥ ꯊꯣꯡꯕ꯭ꯔꯥ
ꯑꯩꯅ ꯊꯣꯡꯕ ꯅꯦ
ꯅꯪ ꯊꯣꯡꯕ ꯍꯩꯕ꯭ꯔꯣꯅꯦ
ꯑꯦ
ꯀꯅꯥ ꯀꯅꯥ ꯂꯩꯒꯦ
ꯑꯩꯈꯣꯏ ꯏꯆꯦꯒ ꯂꯩꯌꯦ
ꯎꯁ ꯅꯨꯡꯉꯥꯏꯅꯦ ꯀꯥꯏ ꯀꯥꯏꯗ ꯂꯩꯒꯦ ꯅꯪꯗꯤ ꯇꯝꯄꯥꯛ ꯇꯔꯣ ꯏꯈꯨꯟꯗꯔꯣ
ꯇꯅꯦ ꯇꯝꯄꯥꯛꯇ ꯂꯩꯌꯦ ꯅꯆꯦꯅꯤ ꯋꯥꯟ ꯑꯦ ꯅꯆꯦꯅꯕꯥꯅꯤꯁꯨ ꯌꯥꯝ ꯅꯨꯡꯉꯥꯏꯅ ꯂꯩꯔꯤꯗꯨꯗꯤ
ꯑꯁ ꯑꯁꯤ ꯃꯐꯝꯗꯨꯗꯤ ꯅꯨꯡꯉꯥꯏꯇꯦꯗ
ꯑꯁ ꯅꯨꯡꯉꯥꯏꯔꯝꯒꯅꯤꯗ ꯍꯩꯒ ꯌꯥꯝ ꯐꯪꯕ ꯅꯠꯇ꯭ꯔꯣ ꯅꯣꯏꯔꯣꯝꯗ
ꯌꯥꯝ ꯂꯩꯌꯦꯅꯦ ꯍꯣꯏ ꯆꯥꯕ ꯂꯥꯛꯑꯣ
ꯑꯁꯤꯟꯕꯒꯨꯝꯕ ꯑꯁ ꯑꯩꯈꯣꯏꯔꯣꯝꯗꯗꯤ ꯆꯥꯕ ꯑꯃ ꯐꯪꯗꯕꯅꯦꯅ ꯆꯥꯅꯤꯡꯉꯦ
ꯅꯪ ꯊꯕꯛ ꯆꯠꯄ꯭ꯔꯥ
ꯆꯇ
ꯀꯔꯤ ꯀꯔꯤ ꯇꯧꯔ ꯂꯩꯕ꯭ꯔꯥꯗꯗꯤ
ꯑꯁ ꯌꯨꯝꯗ ꯑꯗꯨꯝ ꯂꯩꯌꯦꯗ ꯀꯣꯂꯦꯖꯁꯨ ꯍꯟꯗꯛ ꯆꯠꯇꯦ
ꯑꯗꯨꯝ ꯂꯩꯕꯗꯣ ꯍꯩꯅꯕ꯭ꯔꯣꯅꯦ
ꯇꯨꯏꯁꯟ ꯂꯧꯗ꯭ꯔꯣ ꯑꯉꯥꯡꯁꯤꯡ
ꯇꯨꯏꯁꯟ ꯑꯁ ꯃꯔꯛ ꯃꯔꯛꯇ ꯅꯪꯗꯤ ꯀꯔꯤ ꯇꯧꯕ꯭ꯔꯥ ꯍꯟꯗ
ꯑꯩꯈꯣꯏ ꯀꯣꯂꯦꯖ ꯆꯠꯄ ꯍꯧꯒꯗꯕꯗꯨ ꯑꯃꯨꯛ ꯁꯨꯇꯤ ꯄꯤꯕꯀꯣ
ꯑꯣ
ꯑꯗꯨꯗꯨꯒꯤ ꯆꯠꯊ꯭ꯔꯦ
ꯑꯗꯨꯗꯤ ꯍꯟꯗꯛ ꯑꯗꯨꯝ ꯌꯨꯝꯗ ꯂꯩꯔꯦꯅꯦ
ꯎꯝ
ꯉꯁꯤꯁꯨ ꯌꯨꯝꯗ ꯑꯗꯨꯝ ꯂꯩꯕ꯭ꯔꯥ
ꯍꯣꯏ ꯌꯨꯝꯗ ꯂꯩꯌꯦ
ꯑꯁ ꯌꯥꯝ ꯅꯨꯡꯉꯥꯏꯔꯝꯕꯅꯤꯗꯤ ꯅꯪ ꯀꯣꯆꯤꯡꯒꯨꯝꯕ ꯂꯧꯕ꯭ꯔꯥ
ꯑꯩ ꯂꯣꯏꯈ꯭ꯔꯦꯗ
ꯂꯣꯏꯈ꯭ꯔꯦ ꯑꯗꯨꯗꯤ ꯑꯦꯛꯖꯥꯝ ꯊꯥꯅꯤꯉꯥꯏ ꯈꯛꯇꯪ ꯑꯣꯏꯔꯦꯅꯦ
ꯑꯁ ꯈꯪꯗꯦꯗ ꯑꯦꯛꯖꯥꯝꯁꯨ ꯂꯥꯛꯑꯒꯦꯔꯥ ꯊꯥꯔꯣꯏꯒꯦꯔꯥ ꯑ ꯄꯥꯝꯁꯦ ꯈꯪꯗ꯭ꯔꯦꯅꯦ ꯄꯥꯅꯤꯡꯗ꯭ꯔꯦꯅꯦ
ꯑ ꯄꯥꯅꯤꯡꯉꯣꯅꯤꯍꯦ ꯅꯣꯏꯅ ꯃꯤ ꯑꯆꯧꯕꯒ ꯑꯣꯏꯔꯗꯤ ꯑꯩꯈꯣꯏꯁꯨ ꯅꯨꯡꯉꯥꯏꯒꯗꯕꯅꯤꯅꯦ ꯎꯝ
ꯃ ꯀꯨꯂꯦꯁ ꯆꯇ꯭ꯔꯦꯒꯣ
ꯑꯩꯈꯣꯏꯁꯨ ꯆꯠꯇ꯭ꯔꯤ ꯍꯣꯏ ꯎ ꯁꯨꯇꯤ ꯄꯤꯔꯤꯌꯦ ꯍꯟꯗꯛ
ꯎꯝ
ꯀꯥꯂꯦꯟ ꯁꯨꯇꯤ ꯊꯥꯔꯤꯌꯦ ꯀꯟꯅ ꯍꯧꯖꯤꯛ
ꯀꯩꯗꯧꯉꯩ ꯀꯥꯕ ꯍꯧꯒꯦꯔꯥ
ꯑꯩꯣꯏ ꯑꯣꯒꯁ ꯊꯔꯤꯗ ꯍꯧꯒꯅꯤ ꯍꯥꯏ
ꯑꯁ ꯋꯥꯠꯂꯤꯅꯦꯀꯣ ꯑꯗꯨꯗꯤ
ꯎꯝ ꯑꯩꯈꯣꯏꯗꯤ ꯄꯨꯔꯥ ꯊꯥ ꯑꯃ ꯄꯤꯌꯦ
ꯌꯨꯝꯗ ꯆꯠꯂꯣꯏ
ꯆꯠꯂꯣꯏꯗ
ꯆꯠꯅꯤꯡꯗꯕ꯭ꯔꯣ ꯌꯨꯝ ꯅꯤꯡꯁꯤꯡꯗ꯭ꯔꯣ ꯅꯪ
ꯑꯁ ꯆꯠꯅꯤꯡꯉꯦ ꯎꯄꯥꯏ ꯂꯩꯇꯦ꯫ ꯁꯤꯗ ꯂꯩꯕ ꯃꯤ ꯂꯩꯇꯕꯅꯤꯅ꯫
ꯑꯗꯨꯗ ꯂꯩꯕꯗꯨ ꯐ꯭ꯔꯤ ꯐ꯭ꯔꯤꯗꯔ ꯂꯩꯔꯤꯁꯦ ꯅꯣꯏ꯫
ꯑꯁ ꯐ꯭ꯔꯤꯗ ꯂꯩꯗꯦꯗ ꯆꯥꯛ ꯊꯣꯡꯕꯅꯤꯅ ꯑꯩꯗꯤ꯫
ꯑꯣ꯫
ꯑꯩꯈꯣꯏ ꯏꯆꯦꯒꯤ ꯆꯥꯛ ꯊꯣꯡꯂꯤ꯫ ꯑꯈꯣꯏ ꯏꯆꯦꯗꯤ ꯊꯕꯛ ꯇꯧꯋꯦ ꯑꯩꯅ ꯊꯥ ꯃꯥꯒꯤ ꯆꯥꯛ ꯊꯣꯡꯕ꯫
ꯎꯝ ꯃꯣꯏ ꯊꯕꯛ ꯇꯧꯕꯗꯣ ꯃꯤ ꯋꯥꯠꯄ꯭ꯔꯥ꯫
ꯋꯥꯠꯇꯦ꯫ ꯅꯪꯁꯨ ꯇꯧꯒꯦ ꯍꯥꯏꯕ꯭ꯔꯥ꯫
ꯑꯁ ꯑꯩꯁꯨ ꯁꯪꯂꯤꯉꯩꯁꯤꯗ ꯈꯔ ꯇꯣꯁꯤꯔꯥ ꯇꯧꯕ꯫
ꯌꯥꯔꯣꯏꯗ ꯑꯗꯨꯗꯤ ꯃꯤ ꯃꯤꯅ꯫
ꯃꯇꯝ ꯈꯔꯒꯤꯀꯣ꯫
ꯎꯝ ꯃꯇꯝ ꯈꯔꯒꯤ ꯍꯥꯏꯔꯒ ꯑꯗꯨꯝ ꯇꯧꯕꯗꯣ ꯃꯣꯏꯅ ꯌꯥ ꯂꯧꯔꯣꯏ ꯍꯥꯏꯕꯅꯤ꯫ ꯑꯗꯨ ꯃꯇꯝ ꯈꯔꯒꯤ ꯍꯥꯏꯔꯨꯅꯨ꯫ ꯑꯗꯨꯝ ꯁꯨꯒꯅꯤ ꯍꯥꯏꯔꯒ ꯁꯨꯔꯒ
ꯇꯧꯒꯗꯕ꯫
ꯑꯗꯨꯃꯥꯏꯅ ꯇꯧꯔꯗꯤ ꯃꯄꯨꯁꯤꯡꯅ ꯌꯥꯔꯣꯏ ꯍꯥꯏ꯫
ꯑꯣ ꯃꯇꯝ ꯈꯔꯒꯤꯗꯤ ꯌꯥꯗꯕꯀꯣ꯫
ꯎꯝ ꯑꯗꯨꯝ ꯁꯨꯒꯅꯤ ꯍꯥꯏꯌꯨ ꯍꯥꯏꯌꯦ꯫
ꯍꯌꯦꯡꯁꯨ ꯑꯗꯨꯝ ꯂꯩꯅꯤ ꯌꯨꯝꯗ꯫
ꯍꯣꯏ ꯌꯨꯝꯗ ꯑꯗꯨꯝ ꯂꯩꯒꯅꯤ ꯑꯩꯗꯤ꯫
ꯀꯣꯏꯕ ꯆꯠꯇꯦ꯫
ꯀꯣꯏꯕ ꯆꯠꯄ ꯃꯐꯝꯁꯨ ꯂꯩꯇꯦꯗ ꯑꯁ ꯅꯨꯡꯁꯥꯒ ꯁꯥꯕꯅꯦ ꯆꯠꯄ ꯃꯐꯝꯒ ꯂꯩꯇꯦꯗ꯫
ꯅꯣꯡꯃ ꯀꯣꯏ ꯊꯣꯛꯔꯛꯀꯦ꯫ ꯑꯁ ꯃꯐꯝ ꯐꯖꯕ ꯃꯐꯝ ꯈꯪꯕ꯭ꯔꯥ ꯀꯣꯏꯕ ꯆꯠꯅꯤꯡꯉꯦ꯫
ꯑꯁ ꯃꯐꯝꯕꯨ ꯐꯖꯕ ꯉꯥꯛꯇꯅꯤꯅꯦ ꯄꯩꯁꯥꯕꯨ ꯂꯩꯔꯗꯤ꯫
ꯈꯪꯗ꯭ꯔꯤꯉꯩ ꯇꯧꯔꯤꯁꯦ꯫ ꯅꯨꯡꯁꯥꯅꯁꯥꯕꯅꯦ꯫
ꯅꯣꯡꯁꯨ ꯁꯥꯑꯦ꯫ ꯅꯣꯡꯁꯨ ꯃꯪꯉꯦ ꯑꯃꯨꯛ ꯅꯨꯡꯁꯥꯁꯨ ꯑꯃꯨꯛ ꯁꯥꯏꯌꯦ꯫
ꯈꯪꯗ꯭ꯔꯦꯗ ꯋꯦꯗꯔ ꯃꯅꯤꯄꯨꯔꯒꯤ ꯋꯦꯗꯔꯁꯦ꯫
ꯑꯗꯨꯅꯤ꯫ ꯅꯪꯗꯤ ꯇꯨꯝꯔꯕ꯭ꯔꯥ꯫
ꯇꯨꯝꯗ꯭꯭ꯔꯤꯗ ꯋꯥꯠꯂꯤꯗ ꯇꯨꯝꯕ꯫
ꯍꯣꯏ ꯉꯜꯂꯃꯤ ꯅ ꯕꯣꯜ ꯌꯦꯡꯕ꯭ꯔꯥ꯫
ꯍꯣꯏ ꯌꯦꯡ ꯉꯦ꯫
ꯎ ꯀꯅꯥꯒꯤ ꯐꯦꯟꯔꯥ꯫
ꯑꯩꯁꯦ ꯑꯔꯖꯦꯟꯇꯤꯅꯥꯒ ꯏꯁꯄꯦꯟ ꯅꯪꯗꯤ꯫
ꯑꯩꯗꯤ ꯏꯁꯄꯦꯟ ꯑꯣ ꯑꯩꯗꯤ ꯄꯣꯔꯇꯨꯒꯜꯒ ꯐ꯭ꯔꯥꯟꯁ꯫
ꯑꯁ ꯑꯩꯒꯤ ꯌꯦꯛꯅꯕꯅꯤꯅꯦ ꯑꯗꯨꯗꯤ꯫
ꯑꯁ ꯅꯪꯒꯤ ꯑꯥꯔꯖꯦꯟꯇꯤꯅꯥꯗꯨꯗꯤ ꯑꯩꯒꯤ ꯌꯦꯛꯅꯕꯅꯦ꯫
ꯌꯥꯗꯔ꯭ꯦꯗꯥ ꯑꯗꯨꯗꯤ꯫
ꯌꯥꯗ꯭ꯔꯦ꯫ ꯏꯕꯥꯅꯤꯁꯤ ꯀꯗꯥꯏ ꯀꯥꯏꯗꯅꯣ ꯑꯃ ꯁꯁꯣꯏ ꯁꯣꯏꯕ ꯌꯥꯎꯔꯤꯦ
ꯑ ꯁꯋꯦꯁ ꯁꯏ ꯁꯣꯏꯕ ꯅꯠꯇ꯭ꯔꯦ ꯌꯥꯁꯨꯔꯦ
ꯑꯗꯨꯅꯦ
ꯅꯆꯦꯗꯤ ꯍꯌꯦꯡꯁꯨ ꯊꯕꯛ ꯆꯠꯒꯅꯤ ꯍꯥ
ꯅꯆꯦꯗꯤ ꯀꯔꯤ ꯇꯧꯔꯒ ꯂꯩꯕ꯭ꯔꯥ
ꯅꯣꯛ ꯅꯤꯡ ꯕꯅꯦ
ꯊꯪꯗ꯭ꯔꯔꯤꯗ ꯅꯈꯣꯟꯗꯨꯒ ꯌꯥꯝ ꯅꯣꯛꯅꯤꯡ ꯌꯦ ꯍꯨꯢ ꯃꯈꯣꯜ ꯃꯥꯜꯒꯦ
ꯅꯪ ꯏꯤꯗꯤ ꯎꯗꯣꯡꯣꯡ ꯃꯥꯜ
ꯑ ꯑꯁꯦ
ꯅꯠꯇꯦ ꯑꯩ ꯍꯥꯏꯒꯦ ꯅꯪꯒꯤ ꯅꯈꯣꯟꯗꯨꯗꯤꯀꯣ ꯅꯪꯒꯤ ꯅꯈꯣꯟꯗꯨꯗꯤ ꯇꯞꯅ ꯇꯞꯅ ꯍꯥꯏꯔꯤꯉꯩ ꯌꯥꯝ ꯀꯤꯔꯒ ꯍꯥꯏꯕꯒꯤ ꯇꯥꯏꯞꯇ ꯍꯧꯗꯣꯡ ꯆꯥꯛ ꯌꯥꯝ ꯂꯥꯝꯔꯒ ꯂꯣꯠꯅ ꯂꯣꯠꯅ ꯍꯨꯔꯥꯜꯂꯒ ꯆꯥꯕ ꯃꯈꯣꯟꯗꫭ ꯃꯥꯜꯂꯦ
ꯑꯁ ꯑꯩ ꯈꯅꯥꯎꯁꯦ ꯈꯔ ꯅꯨꯡꯉꯥꯏꯇꯕꯀꯣ ꯍꯧꯖꯤꯛꯀꯥꯟꯁꯦ ꯃꯈꯣꯟꯖꯦ ꯄꯥꯈꯪ ꯑꯣꯏꯔꯛꯄꯒꯤꯔꯥ ꯈꯪꯗꯦꯅꯦ
ꯑꯣ ꯑꯣ ꯌꯦꯟ ꯑꯆꯥꯎꯕ ꯑꯣꯏꯔꯦ ꯑꯗꯨꯗꯤ
ꯍꯣꯏ ꯑꯗꯨꯒꯤ ꯃꯥꯜꯂꯦꯕ ꯅꯪꯁꯨ ꯎ ꯑꯁꯤꯛꯁꯨ ꯑꯗꯨꯃꯥꯏꯅ ꯇꯥꯔꯝ ꯇꯥꯔꯝꯒꯅꯤꯒ ꯀꯣ ꯃꯨꯈꫭꯟꯗꯨ
ꯌꯥꯝ ꯆꯥꯎꯔꯝꯃꯦꯅꯦ ꯑꯁ
ꯈꯪꯗ꯭ꯔꯦꯗ ꯄꯨꯟꯁꯤꯁꯤ ꯄꯨꯟꯁꯤ ꯍꯥꯏꯗꯨꯅꯤ
ꯅꯆꯦꯗꯤ ꯀ꯭ꯔꯤ ꯇꯧꯔꯒ ꯂꯩꯕ꯭ꯔꯥ ꯇꯥꯕ꯭ꯔꫭ
ꯍꯣꯏ
ꯅꯆꯦꯗꯤ ꯀ꯭ꯔꯤ ꯇꯧꯔꯒ ꯂꯩꯕ꯭ꯔꯥ
ꯃꯥ ꯍꯨꯖꯤꯛ ꯂꯔꯤꯛ ꯄꯥꯔꯝꯒꯅꯤ
ꯑꯁ ꯌꯥꯝ ꯐꯩꯑꯅ ꯃꯥ ꯀꯣꯆꯤꯡꯒꯨꯝꯕ ꯀꯔꯤ ꯀꯔꯥ ꯂꯧꯕ꯭ꯔꯥ
ꯏꯁ ꯃꯥ ꯍꯥꯟꯅ ꯂꯧꯔꯝꯕꯅꯦ ꯂꯣꯏꯈ꯭ꯔꯦ ꯃꯥꯁꯨ
ꯐꯩꯌꯦꯅꯦ ꯅꯣꯏꯗꯤ ꯀꯣꯆꯤꯡ ꯂꯣꯏ ꯂꯣꯏꯔꯦ ꯑꯦꯛꯖꯥꯝ ꯊꯥꯅꯤꯡꯉꯥꯏ ꯈꯛꯇ ꯑꯣꯏꯔꯦꯅꯦ
ꯊꯥꯕꯗꯨ ꯍꫭꯖꯤꯛꯇꯤ ꯂꯥꯏꯔꯤꯛ ꯄꯥꯗ꯭ꯔꯗꯤ ꯊꯥꯕꯁꯨ ꯌꯥꯔꯣꯏꯅꯦ ꯀꯝꯄꯤꯇꯤꯐ ꯃꯇꯝꯅꯤꯅ ꯍꯨꯖꯤꯛꯇꯤ
ꯍꯣꯏ ꯂꯣꯟꯅ ꯂꯣꯟꯅ ꯌꯥꯝ ꯄꯥꯔꯝꯕ ꯃꯥꯜꯂꯤꯅꯦ ꯑꯈꯣꯏꯅ ꯁꯤꯗ ꯌꯣꯡ ꯁꯥꯔꯒ ꯂꯩꯔꯦ
ꯈꯖꯤꯛꯇꯪꯕꯨ ꯄꯥꯗ ꯅꯣꯡꯃ ꯁꯥꯏꯀꯜ ꯊꯧꯕ ꯆꯠꯁꯦ ꯑꯃꯔꯣꯝꯗꯀꯣ
ꯍꯣꯏ ꯅꯣꯡꯃ ꯄꯨꯂꯞ ꯆꯠꯁꯦ ꯑꯩꯈꯣꯏ ꯃꯤꯌꯥꯝ ꯄꯨꯂꯞ ꯍꯧꯅꯥꯔꯒ ꯆꯠꯁꯦ
ꯍꯣꯏ ꯇꯝꯄꯥꯛꯇ ꯂꯩꯕꯁꯤꯡꯒꯣ
ꯍꯣꯏ ꯅꯍꯥꯟ ꯑꯩ ꯑꯃꯗꯁꯨ ꯍꯥꯏꯈꯤꯕꯅꯦ ꯃꯥꯁꯨ ꯆꯠꯁꯦ ꯍꯥꯏꯕ ꯍꯣꯏ ꯑ ꯑꯩꯈꯣꯏ ꯇꯝꯄꯥꯛꯇ ꯂꯩꯕ ꯃꯤꯁꯤꯡꯗ ꯄꯨꯜꯂꯞ ꯄꯨꯜꯂ ꯅꯣꯡꯃ ꯆꯠꯁꯦ ꯅꯣꯡꯃꯥꯏꯖꯤꯡ ꯅꯨꯃꯤꯠꯇꯥ ꯍꯥꯏꯈꯤꯕꯅꯦ
ꯈꯪꯗꯦꯅꯦ ꯑꯗꯨ ꯑꯁ ꯃꯃꯥꯟꯁꯨ ꯌꯥꯝ ꯍꯣꯡꯉꯦ ꯍꯨꯖꯤꯛꯇꯤ ꯊꯧꯅꯤꯡꯉꯥꯏ ꯏꯉꯥꯡ
ꯁꯨꯇꯤ ꯊꯥꯅꯥꯔꯤꯉꯩꯁꯤꯗꯀꯣ
ꯎꯝ ꯑꯗꯨꯅꯦ ꯑꯩꯅ ꯍꯥꯏꯔꯤꯁꯦ ꯄ꯭ꯂꯥꯟ ꯁꯤꯃꯗꯤꯀꯣ ꯆꯞ ꯆꯞ ꯆꯥꯔꯕꯅꯦꯕ ꯍꯧꯖꯤꯛꯇꯤ
ꯍꯧꯖꯤꯛꯇꯤ ꯑꯗꯨꯝ ꯆꯠꯄ ꯌꯥꯕ ꯃꯤꯉꯗꯅꯦꯕ ꯍꯨꯖꯤꯛꯇꯤ ꯑꯅꯛ ꯅꯛ ꯑꯅꯛ ꯑꯅꯛꯅ ꯂꯩꯔꯥꯕ
ꯏꯕꯥꯅꯤꯅ ꯁꯤꯜꯂꯁꯦ
ꯁꯤꯜꯂꯣ ꯀꯩꯅꯣ ꯑꯃ
ꯇꯦꯟ ꯑꯣꯏꯔꯣ ꯑꯩ ꯚꯥꯏꯁ ꯀꯦꯞꯇꯦꯟ ꯑꯣꯏꯔꯒꯦ
ꯑꯩꯗꯤ ꯃꯅꯥ ꯂꯩꯗꯤꯍꯦ ꯑꯗꯨꯒꯨꯝꯕ ꯁꯦꯝꯅꯤꯉꯥꯏ ꯑꯩꯈꯣꯏꯗ ꯄꯨꯊꯣꯛꯑꯣ ꯍꯥꯏꯔꯗꯤ ꯀꯔꯤ ꯇꯧꯒꯅꯤ
ꯑꯦꯁ ꯑꯗꯨꯗꯤ ꯏꯕꯅꯤ ꯇꯪꯈꯥꯏ ꯇꯪꯈꯥꯏ ꯇꯧꯕ
ꯑꯁ ꯉꯝꯗ꯭ꯔꯦꯗꯣ ꯑꯩꯗꯤ ꯑꯗꯨꯒꯨꯝꯕꯗꯤ ꯀꯩꯗꯤ ꯂꯥꯏꯔꯕ ꯑꯣꯏꯔꯕꯅꯤꯅ
ꯀ ꯇ ꯑ ꯀꯅ ꯂꯑꯔ ꯅꯗ
ꯂꯥꯏꯔꯦ
ꯅꯨ ꯌꯥꯝ ꯅꯨ ꯌꯥꯝ ꯂꯥꯛ ꯑꯦꯗ
ꯂꯥꯛꯇꯦꯗ ꯍꯟꯗꯛ ꯑꯁ ꯑꯩꯈꯣꯏ ꯆꯥꯅꯤꯡꯉꯥꯏ ꯐꯥꯎ ꯂꯩꯇ꯭ꯔꯦ ꯍꯟꯗꯛ ꯅꯪꯅ ꯍꯦꯟꯅ ꯈꯪꯉꯤꯗꯨꯅꯤꯗ ꯍꯟꯗꯛꯀꯤꯗꯤ
ꯑꯦꯁ ꯅꯠꯇꯦ ꯄꯣꯠ ꯏ ꯀꯥꯞ ꯀꯥꯞ ꯀꯩ
ꯑꯁ ꯍꯟꯗꯛꯀꯤꯁꯦ ꯀꯥꯞꯄꯗꯣ ꯀꯥꯞꯇ꯭ꯔꯦ ꯌꯥꯗ꯭ꯔꯦ
ꯀꯥꯄꯤ ꯅ ꯀꯥꯄꯤ
ꯀꯥꯞꯇ꯭ꯔꯦ ꯀꯥꯞꯇ꯭ꯔꯦ ꯌꯥꯗ꯭ꯔꯦ ꯍꯟꯗ ꯑꯁ ꯁꯥꯗꯕ꯭ꯔꯥ ꯅꯣꯏ ꯌꯨꯝꯗ ꯍꯧꯖꯤꯛ
ꯑ ꯁꯍꯤꯗ ꯍꯣꯏ ꯅꯨꯡꯊꯤꯤꯟꯗ ꯅꯨꯡꯁꯥꯒꯦꯀꯣ
ꯎꯝ
ꯇꯤꯅ ꯅꯝꯕ ꯑꯩ ꯔꯨꯝꯗꯨꯗꯤ ꯏꯪꯉꯦꯗ ꯑꯩꯈꯣꯏ ꯏꯆꯦ ꯔꯨꯝꯗꯤ ꯈꯔ ꯁꯔ
ꯑꯣ ꯔꯨꯝ ꯑꯃꯃꯃꯨꯛ ꯄꯤꯕ꯭ꯔꯥ
ꯑꯥ ꯑꯁ ꯑꯩ ꯔꯨꯝꯁꯦ ꯄꯤꯛꯑꯦꯗ
ꯌꯥꯝ ꯐꯩꯌꯦꯅ ꯑꯗꯨꯗꯤ
ꯎꯝ ꯍꯥꯟꯅ ꯂꯩꯔꯝꯕꯗꯣ ꯑꯩꯅ ꯑꯗꯨ ꯃꯐꯝꯗꯒꯤ ꯈꯔ ꯈꯔ ꯑꯁ ꯆꯞ ꯃꯥꯟꯅꯩꯗ ꯑꯗꯨꯗꯒꯤ
ꯑꯣ ꯑꯗꯨꯗꯤ ꯅꯨꯄꯥꯅꯤ ꯆꯥꯛ ꯆꯥꯐꯝꯗꯤ
ꯑ ꯏꯆꯦꯒꯤ ꯔꯨꯝꯗ ꯆꯥꯏ
ꯅꯪꯒꯤꯅ ꯇꯣꯉꯥꯟꯅ ꯑꯃꯨꯛ ꯅꯪꯒꯤ ꯔꯨꯝꯅ ꯇꯣꯉꯥꯟꯅ ꯑꯃꯨꯛ ꯃꯆꯥ ꯐꯩ ꯑꯗꯨꯅ ꯇꯣꯉꯥꯟꯅ ꯊꯝꯕꯗꯨꯅ
ꯍꯣꯏ ꯃꯤꯁꯨ ꯑꯉꯥꯡꯁꯨ ꯅꯠꯇ꯭ꯔꯕꯤꯅꯨꯀꯣ
ꯍꯣꯏ ꯄꯥꯈꯪ ꯐꯥꯔꯗꯤ ꯅꯨꯄꯤ ꯀꯣꯏꯅꯤꯡꯕ ꯒꯖꯥ ꯍꯧꯔꯥꯑꯅꯤ ꯃꯅꯁꯨ
ꯍꯣꯏ ꯈꯪꯗꯅ ꯀꯣꯏꯅꯤꯡꯕꯒꯨꯝ ꯀꯣꯏꯅꯤꯡꯗꯕ
ꯀꯣꯏꯕꯨ ꯀꯣꯏꯔꯝꯕꯅꯤꯗ
ꯀꯣꯏꯗꯔ ꯀ ꯇꯥꯏꯒꯦ ꯀꯩꯁꯥ ꯀ ꯌꯥ ꯆꯗ
ꯑꯁ ꯐꯖꯩꯗ ꯅꯁꯛ ꯏꯐ ꯐꯖꯔꯒ
ꯌꯥꯗ꯭ꯔꯦꯗ ꯑꯃ ꯁꯤꯟꯕꯤꯌꯨꯅꯦ ꯑꯩꯒꯤꯗꯨꯃ
ꯑꯁ ꯑꯩꯅ ꯁꯤꯜꯂꯗꯤ ꯅꯪꯉꯣꯟꯗꯒꯤ ꯍꯟꯕ ꯉꯥꯛꯇ ꯑꯣꯏꯔꯛꯑꯅꯤ
ꯍꯣꯏ ꯑꯍꯥꯡ ꯄꯥꯝꯃꯤꯗ ꯑꯩꯗꯤ ꯑꯅꯤ